ꯇꯥꯏꯌꯦ ꯀꯩꯗꯧꯔꯤꯅꯣ ꯑꯥ ꯁꯨꯝ ꯂꯩꯌꯦ ꯁꯤꯅꯦꯃꯥ ꯌꯦꯡꯉ ꯂꯩꯕꯤꯕ ꯑꯗꯨ ꯎꯨꯢꯅꯤꯉꯒ ꯎꯏꯒꯦ ꯎꯢꯒꯦ ꯇꯧꯔ ꯂꯩꯕꯅꯦ ꯍꯧꯖꯤꯛ
ꯑꯩꯗꯤ ꯍꯧꯖꯤꯛ ꯃꯊꯛ ꯂꯩꯀꯥꯏ ꯀꯥꯔꯒꯀꯣ ꯑꯗꯨꯗꯤ ꯃꯊꯛ ꯀꯥꯔꯒ ꯉꯁꯥꯏ ꯑꯩ ꯅꯨꯡꯊꯤꯟ ꯇꯨꯝꯕꯗꯣ ꯌꯥꯝ ꯍꯛꯆꯥꯡ ꯌꯥꯝ ꯋꯥꯏꯌꯦꯕ
ꯑꯩꯗꯣ ꯀꯣꯛ ꯆꯤꯛꯄꯗꯤ ꯂꯣꯏꯔꯦ ꯍꯧꯖꯤꯛ ꯀꯤ ꯑꯃꯨꯛꯁꯨ ꯆꯤꯛꯄ ꯅꯪ ꯉꯁꯥꯏ ꯄꯨꯡ ꯑꯅꯤ ꯑꯍꯨꯝ ꯇꯥꯕꯗꯒꯤ ꯅꯨꯡꯁꯥ ꯈꯔ ꯊꯣꯛꯄ ꯍꯧꯋꯤꯀꯣ ꯑꯗꯨꯗꯒꯤ ꯑꯃꯨꯛ ꯁꯥꯔꯛꯄꯒꯤ ꯀꯣꯛ ꯆꯤꯠꯄꯅ ꯑꯩꯗꯣ
ꯑꯩꯁꯨ ꯇꯨꯝꯃꯦ ꯏꯆꯦꯗꯤ ꯍꯧꯖꯤꯛꯐꯥꯎ ꯇꯨꯝꯃꯒ ꯂꯩꯌꯦꯕ ꯇꯨꯝꯃꯒ ꯂꯩꯌꯦ ꯑꯩꯁꯨ ꯈꯔ ꯑꯗꯨꯗꯤ ꯍꯥ
ꯍꯣꯔꯦꯟ ꯅꯨꯡꯗꯥꯡꯁꯨ ꯌꯦꯡꯗꯧ ꯃꯥꯜꯂꯦ ꯑꯗꯨꯗꯤ
ꯑꯗ ꯑꯗꯨ ꯌꯦꯡꯅꯤꯡꯉꯥꯏꯅꯤ ꯍꯥꯏꯅꯦ ꯑꯩꯈꯣꯏ ꯇꯨꯝꯃꯤ ꯑꯩꯈꯣꯏ ꯃꯥꯁꯨ ꯇꯨꯝ ꯑꯩꯗꯤꯀꯣ ꯇꯨꯝ ꯗꯤ ꯅꯨꯡꯊꯤꯟ ꯇꯨꯝꯕꯁꯦ ꯑꯩ ꯈꯔ ꯍꯩꯅꯗꯕꯒꯤ ꯑꯗꯨꯝ ꯀꯩꯅꯣ ꯇꯧꯋꯦꯕꯀꯣ
ꯍꯣꯏ ꯃꯤꯠꯇꯨ ꯄꯦꯟꯗꯕꯅꯅꯦꯕꯀꯣ ꯇꯨꯝꯕꯗꯣ
ꯃꯊꯛ ꯀꯥꯔꯒ ꯅꯨꯡꯁꯤꯠꯀꯨꯝꯕ ꯂꯥꯡꯕꯁꯤꯅ ꯑꯗꯨꯝ ꯍꯛꯆꯥꯡ ꯈꯔ ꯐꯗꯧ ꯃꯥꯜꯂꯦꯕ ꯑꯗ ꯅꯨꯡꯗꯥꯡꯗꯁꯨ ꯇꯨꯝ ꯅꯨꯡ ꯊꯤꯟꯗꯁꯨ ꯇꯨꯝ ꯇꯧꯔ ꯂꯩꯕꯒꯤ ꯑꯁ ꯍꯛꯆꯥꯡꯁꯦ ꯀꯩꯅꯣꯝꯃ ꯇꯧꯒꯦ ꯇꯧꯈ꯭ꯔꯦꯗ
ꯑꯁ ꯑꯩꯗꯤ ꯌꯥꯝ ꯅꯣꯢꯈꯠꯈ꯭ꯔꯦꯕꯣ ꯅꯪ ꯈꯪꯗ꯭ꯔꯗꯕꯅꯦ ꯑꯩ ꯑꯩ ꯃꯤꯠꯁꯦ ꯑꯗꯨꯝ ꯄꯣꯝꯃꯒ ꯂꯩꯕꯅꯦ ꯉꯁꯤꯗꯣ ꯈꯔ ꯇꯨꯝ ꯈꯔ ꯉꯟꯅ ꯍꯧꯒꯠꯄꯀꯣ ꯑꯗꯨꯒꯤ ꯈꯔ ꯐꯔꯕꯅꯦ ꯅꯪ ꯅꯍꯥꯟꯗꯤ ꯇꯨꯝꯃꯟꯈꯤꯕꯒꯤ ꯃꯤꯠ ꯄꯣꯝꯃꯒ ꯃꯤꯠꯀ ꯅꯥꯔꯛꯈ꯭ꯔꯕꯅꯤꯀꯣ ꯑꯩꯗꯣ
ꯑꯩꯗꯤ ꯅꯪꯅ ꯇꯨꯝꯃꯟꯕꯒꯤ ꯃꯤꯠ ꯅꯥꯔ ꯂꯩꯕ ꯑꯩꯅ ꯑꯩꯗꯤ ꯇꯨꯝꯕ ꯍꯧꯖꯤꯛꯀꯥꯟꯁꯦ ꯈꯔ ꯋꯥꯠꯄ ꯃꯥꯜꯂꯦ ꯑꯗꯨ ꯑꯗꯨꯕꯨ ꯎꯝ ꯌꯥꯝꯅ ꯀꯥꯍꯦ ꯍꯥꯏꯕꯗꯤ ꯊꯕꯛꯁꯨ ꯆꯠꯊꯣꯛꯇꯦꯅ ꯌꯨꯝꯗ ꯑꯗꯨꯝ ꯂꯩꯕꯒꯤ ꯇꯨꯝꯕꯗꯣ ꯐꯠꯇꯦꯕ
ꯐꯖꯅ ꯇꯨꯝꯕ ꯐꯪꯗꯦꯕꯀꯣ ꯑꯩꯗꯣ ꯁꯥꯕꯅꯤꯅ ꯇꯨꯝꯕ ꯌꯥꯗ꯭ꯔꯦꯕꯀꯣ ꯑꯗꯨꯒꯤ ꯑꯌꯨꯛ ꯑꯥ ꯄꯨꯡ ꯃꯔꯤ ꯃꯉꯥ ꯇꯔꯨꯛ ꯑꯗꯨꯋꯥꯏꯗ ꯍꯦꯟꯅ ꯇꯨꯝꯃꯦꯕꯀꯣ ꯑꯗꯣ ꯑꯗꯨ ꯅꯠ ꯑꯗꯨꯗꯣ ꯌꯧꯗ꯭ꯔꯤꯉꯩꯗꯤ ꯇꯨꯝꯕ ꯌꯥꯗꯦꯕ ꯁꯥꯕꯒꯤ ꯑꯗꯨꯒꯤ ꯄꯪ ꯇꯨꯝꯕ ꯐꯪꯗꯕꯒꯤꯔꯥ ꯅꯨꯡꯁꯥ ꯊꯣꯛꯄ ꯀꯥꯟꯗ ꯇꯨꯝꯕꯒꯤꯔ ꯈꯪꯗꯦ ꯑꯩ ꯃꯥꯏꯁꯦ ꯄꯣꯝꯃꯛꯈ꯭ꯔꯦꯕ ꯀꯣ ꯁꯥꯕ ꯀꯥꯟꯗ ꯇꯨꯝꯃꯤꯔ ꯒ꯭ꯌꯥꯟ ꯃꯥꯟ ꯇꯥꯗ꯭ꯔꯦ ꯅꯣꯏꯈꯠꯄꯒꯤꯔꯥ ꯒ꯭ꯌꯥꯟ ꯃꯥꯟ ꯇꯥ ꯗ꯭ꯔꯤꯕꯩꯔꯥ ꯉꯁꯤꯗꯤ ꯈꯔ ꯐꯥꯔꯕꯅꯤ
ꯃꯥꯏ ꯄꯣꯝꯕꯗꯤ ꯀꯩꯅꯣ ꯇꯧꯕꯒꯤꯅꯦ ꯚꯥꯏ ꯑꯥ ꯈꯔ ꯅꯣꯏꯈꯠꯄ ꯍꯛꯆꯥꯡ ꯈꯔ ꯐꯒꯠꯄꯒꯤꯅꯦ ꯑꯩ
ꯑꯩ ꯃꯤꯠ ꯃꯤꯠ ꯄꯣꯝꯈ꯭ꯔꯕꯅꯦꯃꯦ ꯃꯤꯠꯇꯣ ꯃꯥꯏ
ꯊꯥꯏꯅ ꯑꯩꯁꯨ ꯇꯧꯔꯤꯗꯨꯗꯤ ꯃꯤꯠꯊꯨꯞꯀ ꯂꯣꯏ ꯃꯥꯡꯕꯤ ꯇꯧꯔꯤꯗꯨꯗꯤ ꯅꯪ ꯈꯪꯗ꯭ꯔꯣ
ꯎꯝ ꯑꯩꯅ ꯑꯁ ꯀꯌꯥꯃꯛꯁꯨ ꯄꯣ ꯅꯣꯏꯈ꯭ꯔꯕ ꯑꯗꯨꯒꯤꯕꯨ ꯂꯣꯏꯔꯕꯅꯦ ꯑꯣꯛ ꯃꯥꯜꯂꯤ ꯍꯤ ꯍꯤ
ꯅꯍꯥꯟꯗꯣ ꯑꯩꯅꯀꯣ ꯏꯆꯦꯒ ꯑꯩꯈꯣꯏꯅꯤ ꯑꯥ ꯀꯩꯅꯣ ꯑꯥ ꯀꯩꯊꯦꯜ ꯊꯣꯛꯑꯦꯅ ꯀꯩꯊꯦꯜ ꯊꯣꯛꯄ ꯀꯥꯟꯗ ꯁꯤ ꯃꯤꯊꯨꯞ ꯅꯞꯄꯗꯣ ꯑꯩ ꯑꯩꯗꯤ ꯉꯁꯤ ꯑꯩꯅ ꯏꯆꯦꯗ ꯑꯁ ꯉꯁꯤꯗꯤ ꯀꯔꯤꯝꯇ ꯂꯩ ꯃꯥꯗꯤ ꯑꯩꯉꯣꯟꯗ ꯈꯣꯡꯒ꯭ꯔꯥꯎ ꯍꯧꯖꯤꯛ ꯁꯥꯕꯒꯤ ꯈꯣꯡꯒ꯭ꯔꯥꯎ ꯑꯃ ꯃꯆꯥ ꯂꯩꯌꯣ ꯂꯩꯔꯒ ꯑꯗꯨꯝ ꯁꯥꯕꯗꯣ ꯍꯥꯞꯄꯣ ꯍꯥꯏꯕꯅꯦꯕ ꯑꯩ ꯑꯩꯗꯤ ꯍꯥꯏꯗꯤ ꯈꯣꯡꯒ꯭ꯔꯥꯎ ꯃꯆꯥ ꯑꯗꯨꯝ ꯀꯩꯅꯣ ꯍꯥꯞ ꯑꯣꯏꯕꯗꯨꯁꯨ ꯍꯥꯞꯄꯒ
ꯎꯝ
ꯌꯥꯝ ꯊꯝꯃꯗꯤ ꯋꯥꯏ ꯆꯤꯂꯦꯅꯥ ꯑꯩꯅ ꯃꯔꯤ ꯄꯨꯔꯛꯄꯅꯦꯕ ꯑꯗꯨꯗꯤ ꯀꯥꯟꯅꯗꯦ ꯍꯥꯏꯕꯩ ꯃꯥ ꯑꯗ ꯑꯗꯨꯗꯤ ꯅꯪ ꯀꯔꯤ ꯂꯧꯗꯣꯏꯕ ꯍꯥꯏꯌꯦ ꯑꯩꯅ ꯉꯁꯤꯗꯤ ꯃꯤꯠ ꯊꯨꯞꯀꯤꯗꯣ ꯃꯤꯊꯨꯞ ꯅꯞꯄꯗꯨꯗꯤ ꯑꯗꯨ ꯐꯪꯉꯗꯤ ꯌꯥꯔꯦ ꯉꯁꯤꯗꯤ ꯑꯇꯣꯞꯄ ꯀꯩꯝꯗ ꯂꯩꯗ꯭ꯔꯁꯨ ꯌꯥꯔꯦ ꯈꯣꯠꯂꯦ ꯍꯥꯏꯅ ꯑꯩꯅ ꯍꯥꯏꯌꯦꯕ ꯑꯗꯨ ꯍꯥꯏꯕ ꯀꯥꯟꯗ ꯑꯥ ꯑꯗꯨꯗꯤ ꯐꯪꯒꯅꯤꯗ ꯈꯣꯠꯂꯤꯗ ꯍꯥꯏꯅ ꯃꯥꯁꯦ ꯃꯥꯒꯤ ꯊꯕꯛ ꯆꯠꯅꯤꯡꯉꯥꯏ ꯐꯨꯔꯤꯠ ꯈꯟꯕ ꯆꯠꯄ ꯑꯗꯨ ꯃꯥꯒꯤ ꯐꯨꯔꯤꯠ ꯈꯜꯂꯤꯉꯩꯗ ꯑꯩꯒꯤ ꯃꯤꯊꯨꯞꯇꯣ ꯀꯥꯎꯔꯝꯃꯦꯗꯣ ꯀꯌꯥꯃꯨꯛ ꯅꯨꯡꯉꯥꯏꯇꯕ꯭ꯔꯥ ꯍꯣꯏ ꯑꯗꯨꯝ ꯐꯖꯕ ꯑꯥ ꯍꯣꯡꯉꯦ ꯐꯤ ꯏꯪ
ꯄꯣ ꯀꯩ ꯀꯩ ꯀꯩ ꯐꯤꯔꯣꯟꯁꯦ ꯀꯥ ꯀꯥꯏꯗ ꯑꯥ ꯀꯩ ꯀꯃꯥꯏꯅ ꯍꯣꯡꯕ ꯍꯥꯏꯕꯗꯤ ꯐꯤꯔꯣꯟ ꯂꯩꯗꯅ
ꯑꯩꯈꯣꯏ ꯔꯣꯝꯗ ꯅꯪ ꯑꯩꯈꯣꯏ ꯍꯨꯏ ꯈꯣꯡꯉꯤꯁꯦ ꯇ꯭ꯔꯣ
ꯍꯥ
ꯍꯨꯏ ꯈꯣꯡꯕꯗꯣ ꯇꯥꯕ꯭ꯔꯣ
ꯇꯥꯗꯦ ꯑꯥ ꯅꯣꯏ ꯐꯤꯔꯣꯟ ꯌꯣꯟꯕ ꯍꯥꯏꯕꯗꯣ
ꯍꯣꯏ
ꯑꯥ ꯁꯦꯀꯦꯟ ꯍꯦꯟꯔꯥ ꯅꯠꯇ꯭ꯔꯒ ꯑꯥ ꯀꯩꯅꯣꯝ ꯑꯣꯏꯕ꯭ꯔꯥ ꯐꯥꯁ ꯍꯦꯟꯒꯤꯔꯥ
ꯑ ꯐꯥꯔꯁꯅꯦꯕ ꯑꯗꯨꯗꯤ ꯑꯅꯧꯕꯅꯦ ꯑꯗꯨꯕꯨꯀꯣ ꯃꯣꯏꯗꯤꯀꯣ ꯑꯩꯈꯣꯏ ꯅꯍꯥꯟ ꯑꯩꯈꯣꯏꯅ ꯂꯩꯔꯝꯕꯗꯨꯗ ꯑꯗꯨꯗ ꯆꯥꯇ꯭ꯔꯦꯠ ꯑ ꯆꯥꯛꯅꯤꯄꯥꯥꯟ ꯄꯤꯕ ꯐꯨꯔꯤꯠꯀꯨꯝꯕꯗꯣ ꯑꯁꯤꯗꯤ ꯆꯥ ꯃꯔꯤ ꯌꯥꯡꯈꯩ ꯆꯥꯝꯃꯉꯥꯗ ꯐꯪꯉꯦꯕ ꯑꯩꯅ ꯌꯥꯝꯅ ꯄꯥꯝꯕ ꯍꯪꯒꯥꯝꯒꯤ ꯀꯂꯔꯗꯁꯨ ꯂꯩꯍꯧꯈ꯭ꯔꯦ ꯑꯩ ꯑꯩꯈꯣꯏꯅꯤ ꯃꯊꯪ ꯍꯞ ꯇꯥꯗ ꯑꯩꯒꯤ ꯀꯩꯅꯣꯝꯃ ꯊꯤꯕ ꯆꯠꯄ ꯑꯣꯏꯅ ꯆꯠꯇꯣꯏꯅꯦꯕ ꯑꯈꯣꯏꯅꯤꯗꯣ ꯑꯗꯨꯗ ꯑꯩꯈꯣꯏꯅꯤ ꯑꯩꯅ ꯑꯗꯨꯗꯤ ꯂꯩꯍꯧꯁꯦ ꯀꯣ ꯍꯥꯏꯗꯤ ꯍꯥꯏꯕꯅꯦ ꯃꯥ ꯍꯣꯏ ꯂꯩꯁꯦꯅꯦ ꯃꯥꯅ ꯑꯥ ꯃꯥ ꯃꯥꯏ ꯃꯊꯪ ꯇꯣꯂꯣꯞ ꯒꯨꯝꯕ ꯆꯪꯕꯀꯥꯟꯗ ꯂꯩꯕꯤꯒꯦꯗꯤ ꯍꯥꯏꯌꯦꯕꯀꯣ ꯑꯗꯥ ꯑꯁ ꯂꯩꯕꯤꯌꯣ ꯍꯥꯏ ꯕ ꯑꯩꯅ ꯃꯥꯅ ꯍꯣꯏ ꯍꯣꯏ ꯑꯁꯤ ꯍꯞ ꯇ ꯍꯥꯏꯕꯗꯤ ꯚꯥꯏ ꯑꯩꯈꯣꯏꯅ ꯄꯥꯝꯕ ꯑꯃ ꯎꯕ ꯍꯥꯏꯕꯁꯦ ꯇꯨꯝꯕ ꯌꯥꯗꯕꯅꯦ ꯍꯦꯛ
ꯗꯨꯅꯦ ꯄꯩꯁꯥ ꯂꯩꯇ꯭ꯔꯥꯕ ꯀꯥꯟꯗꯀꯣ ꯐꯤꯔꯣꯟꯁ ꯁꯨ ꯌꯥꯝ ꯐ ꯐ ꯐꯖ ꯐꯖꯕ ꯎꯒꯅꯤꯕ ꯐꯤꯔꯣꯟ ꯌꯣꯟꯕꯗꯣ ꯑꯗꯣ ꯉꯁꯤ ꯐꯤꯔꯣꯟ ꯌꯣꯟꯕ ꯆꯠꯂꯅꯤ ꯍꯥꯏꯔꯗꯤ ꯑꯐꯕ ꯑꯃꯐꯥꯎ ꯎꯔꯣꯏ ꯑꯗꯨꯒ ꯑꯁ ꯂꯩꯒꯦꯔ ꯂꯩꯔꯣꯢꯔ ꯄꯩ ꯄꯩꯁꯥ ꯂꯩꯔꯤꯗ ꯑꯃꯔꯛ ꯀꯣꯏꯕꯒꯨꯝꯅ ꯌꯦꯡꯁꯦ ꯇꯧꯔꯗꯤ ꯐꯖꯕ ꯃꯌꯥꯝ ꯂꯩꯔꯅꯤ
ꯑꯗꯨꯅꯦ ꯑꯗꯨꯒꯤꯅꯦ ꯅꯍꯥꯟꯗꯤ ꯃꯥꯅꯗꯤ ꯅꯍꯥꯟꯗꯣ ꯃꯥꯗꯤ ꯑꯗꯨꯝ ꯄꯥꯝꯃꯗꯤ ꯂꯧꯑꯣꯅꯦ ꯍꯥꯏꯗꯤ ꯍꯥꯏꯕꯅꯦꯕꯀꯣ ꯑꯗꯨꯕꯨ ꯑꯗꯨ ꯅꯨꯃꯤꯠꯇꯣ ꯃꯥ ꯃꯁꯥꯒꯤ ꯐꯨꯔꯤꯠ ꯑꯍꯨꯝ ꯂꯧꯋꯦꯕ ꯍꯥꯏꯗꯤ ꯑꯍꯨꯝ ꯑꯃꯨꯛ ꯂꯧ ꯀꯩꯅꯣ ꯇꯧ ꯄꯩꯁꯥꯗꯣ ꯑꯗꯨꯝ ꯇꯤꯡꯉꯦꯅ ꯑꯗꯨꯒꯤ ꯑꯁ ꯃꯊꯪꯗ ꯑꯣꯏꯅ ꯂꯩꯔꯁꯦ ꯍꯥꯏꯌꯣ ꯃꯥꯒꯤꯗꯣ ꯑꯃꯅ ꯂꯤꯁꯤꯡ ꯑꯃ ꯆꯥꯝꯃꯉꯥ ꯄꯤꯕ ꯃꯥꯜꯂꯦ ꯑꯗꯨꯝ ꯇꯥꯡꯕꯕꯨꯗꯤ ꯇ ꯍꯥꯏꯕꯗꯤ ꯐꯅꯦꯛꯀ ꯄꯥꯔꯒ ꯍꯥꯞꯅꯤꯡꯉꯥꯏꯅ ꯑꯗꯨꯝ ꯈꯔ ꯌꯥꯝ ꯊꯤꯕꯗꯤ ꯍꯥꯞꯄ ꯌꯥꯗꯦꯅ ꯑꯗꯨ ꯃꯥ ꯂꯩꯕꯅꯦꯕ ꯑꯗꯨꯗ ꯅꯪꯅ ꯅꯪꯁꯨ ꯄꯥꯝꯃꯗꯤ ꯂꯧꯌꯣꯅ ꯍꯥꯏꯌꯦ ꯑꯗꯨꯅ ꯑꯁ ꯑ ꯑꯩꯅ ꯍꯥꯏꯕꯗꯤ ꯄꯥꯝꯃꯁꯨ ꯑꯃꯔꯛ ꯂꯩꯕ ꯀꯥꯟꯗ ꯃꯔꯤ ꯃꯉꯥ ꯂꯩꯁꯤꯟꯕꯗꯣ ꯑꯃꯨꯛꯀ ꯅꯨꯡꯉꯥꯏꯇꯕꯀꯣ ꯍꯥꯏꯗꯤ ꯃꯥ ꯒꯤ ꯂꯩꯔꯗꯤ ꯑꯈꯣꯏ ꯑꯗꯨꯝ ꯍꯥꯞꯄ ꯌꯥꯔꯦꯅ
ꯍꯣꯏ ꯍꯣꯏ
ꯑꯦ ꯑꯗꯨ ꯍꯥꯏꯔꯒ ꯑꯩꯈꯣꯏ ꯈꯨꯟꯒꯤ ꯅꯨꯄꯥ ꯃꯁꯛ ꯐꯖꯕ ꯑꯃ ꯂꯩꯌꯦ ꯕ ꯑꯗꯨꯁꯨ ꯑꯁꯤ ꯑꯩꯈꯣꯏ ꯑꯁꯤ ꯑꯩꯈꯣꯏ ꯂꯩꯕ ꯃꯐꯝꯗꯣ ꯃꯥꯁꯤ ꯗ ꯅꯍꯥꯟ ꯅꯪꯅ ꯑꯦ ꯅꯣꯏ ꯈꯨꯟꯒꯤ ꯃꯤ ꯑꯃ ꯀꯩꯅꯣ ꯎꯝ ꯀꯩꯅꯣꯝꯃ ꯎꯝ ꯊꯦꯡꯅꯩꯅꯦ ꯈꯣꯠꯂꯦꯅꯦ ꯍꯥꯏꯕꯗꯣ ꯑꯩꯅ ꯊꯥꯏꯅ ꯑꯩꯅ ꯐꯣꯟ ꯇꯧꯔꯝꯕꯒꯤ ꯃꯌꯥꯝꯕꯅꯦ ꯍꯥꯏꯕꯗꯣ
ꯍꯣ ꯍꯣ ꯍꯣ ꯑꯑꯥ
ꯑꯗꯨ ꯑꯁꯤꯗ ꯂꯩꯌꯦ
ꯑꯣ
ꯑꯗꯨꯒꯤ ꯏꯆꯦ ꯏꯆꯦꯁꯨ ꯃꯥꯁꯦ ꯑ ꯈꯔ ꯃꯁꯛ ꯐꯖꯩ ꯍꯥꯏꯅ ꯍꯥꯏꯕꯅꯦꯕꯀꯣ ꯑꯗꯨꯒꯤ ꯅꯣꯡꯃ ꯑꯩꯈꯣꯏꯅꯤ ꯌꯦꯡꯕ ꯆꯠꯇꯣꯏꯅꯦ ꯍꯥ
ꯉꯧꯕ꯭ꯔꯣ
ꯏꯁ ꯃꯥꯗꯗꯤ ꯍꯥꯏꯔꯨꯅꯨ ꯌꯥꯝ ꯉꯥꯎꯋꯦ ꯗ ꯀꯔꯤꯅꯣ ꯅꯪꯁꯨ
ꯅꯪ ꯑꯗꯨꯗꯤ ꯅꯪ ꯅꯪ ꯏ ꯅꯪ ꯅꯍꯥꯟꯗ ꯀꯅꯥꯅꯣ ꯃꯁꯛ ꯇꯥꯛꯑꯣ ꯍꯥꯏꯔꯛꯢ ꯀꯥꯏꯌꯦ ꯍꯥꯏꯕ ꯅꯨꯄꯥꯗꯨꯔꯥ ꯑꯣꯖꯥ ꯑꯣꯏ ꯂꯩ ꯍꯥꯏꯕꯗꯣ
ꯅꯠꯇꯦ ꯑꯗꯨ ꯅꯠꯇꯦ ꯑꯗꯨꯗꯤ ꯀꯩꯅꯣ ꯑꯗꯨꯗꯤ ꯑꯩꯈꯣꯏ ꯀꯩꯅꯣꯔꯣꯝꯗ ꯑꯁꯤꯅ ꯂꯩꯕꯅ ꯑꯩꯅ ꯂꯩ ꯐꯝꯗ ꯂꯩꯕꯅꯦꯕ
ꯑꯣ ꯀꯥꯏꯗꯒꯤ ꯑꯃꯨꯛ ꯂꯥꯞꯀꯦ
ꯑꯗꯣ ꯎꯝ ꯀꯌꯥꯃꯨꯛ ꯂꯥꯞꯀꯦꯗꯤ ꯈꯪꯗꯦꯕꯀꯣ ꯃꯥ ꯁꯤꯗ ꯂꯩꯌꯦ ꯍꯥꯏꯕꯗꯤ ꯈꯪꯉꯦꯕ ꯍꯥꯏꯕꯗꯤ ꯑꯈꯣꯏ ꯈꯨꯟꯒꯤ ꯀꯩꯅꯣꯗ ꯎꯕꯅꯦꯕ ꯃꯥ ꯁꯤꯗ ꯂꯩꯌꯦ ꯍꯥꯏꯕꯁꯦ
ꯑꯣ
ꯃꯥꯅ ꯏꯁꯩ ꯁꯛꯄꯒꯤ ꯀꯩꯅꯣꯝꯃ ꯑ ꯃꯥꯅ ꯃꯄꯨ ꯑꯣꯏꯔꯒ ꯇꯧꯔꯝꯃꯦ ꯀꯩ ꯗꯨꯝ ꯃꯄꯨ ꯍꯥꯏꯕꯗꯤ ꯏꯁꯩ ꯁꯛꯄꯗ ꯃꯥꯅ ꯑꯗꯨꯝ ꯃꯃꯥꯡ ꯊꯣꯛꯑꯒ ꯃꯥꯅ ꯑ ꯃꯥꯒ ꯃꯃꯥꯟꯅꯕ ꯌꯥꯎꯔ ꯁꯛꯄ ꯈꯣꯠꯄ ꯇꯧꯋꯦ ꯍꯥꯏꯌꯦꯕ
ꯑꯣ
ꯑꯗꯨꯒꯤꯅꯤꯗ
ꯐꯔꯦꯅ
ꯍꯣꯢ ꯅꯪꯁꯨ ꯂꯥꯛꯑꯣ
ꯑꯩ ꯂꯥꯛꯑꯒ ꯂꯩꯐꯝ ꯂꯩꯅꯤ ꯌꯥꯗꯕ ꯅꯣꯏ ꯃꯅꯛꯇ ꯂꯩꯁꯤꯟꯅꯕꯗꯣ ꯑꯩꯗꯣ ꯄꯥꯝꯗꯕꯀꯣ ꯃꯨꯛ ꯈꯜꯂꯒ
ꯍꯣꯏꯅꯦ ꯑꯗꯨꯕꯨꯗꯤ ꯑꯃꯨꯛ ꯂꯩꯒꯦ ꯍꯥꯏꯗꯤ ꯍꯞꯇꯥ ꯑꯃꯒꯨꯝꯕ ꯈꯛ ꯀꯥꯏꯔꯦ ꯅꯠꯇ꯭ꯔꯥ
ꯅꯪ ꯅꯪꯇꯪ ꯂꯩꯔꯗꯤ ꯀꯣꯏꯔꯛꯄ ꯌꯥꯏꯕꯀꯣ ꯑꯩꯗꯣ ꯆꯠꯀꯦ ꯍꯥꯏꯔꯗꯤ ꯈꯔ ꯍꯥꯏꯅꯔꯒ ꯆꯠꯄꯗꯤ ꯌꯥꯏꯌꯦꯕꯀꯣ ꯑꯗꯣ ꯅꯣꯏ ꯆꯦ ꯂꯩꯅꯤꯅ ꯑꯩꯗꯣ ꯑꯃꯨꯃꯨꯛ ꯇꯟꯕꯀꯣ ꯅꯪ ꯃꯨꯛꯃꯤꯟꯅꯕꯁꯨ ꯅꯠꯇꯕꯅꯤꯅ ꯑꯩꯗꯣ ꯈꯔ ꯀꯩꯅꯣꯝ ꯇꯧ ꯑꯗꯨꯒꯤ
ꯑꯁ ꯑꯁꯤ ꯁꯤ ꯏꯆꯦꯗꯤ ꯑꯈꯣꯏ ꯑꯩꯈꯣꯏꯗꯤꯀꯣ ꯚꯥꯏ ꯑ ꯏꯆꯦꯒ ꯑꯩ
ꯂꯩꯔꯁꯨ ꯅꯣꯏ ꯅꯣꯏ ꯆꯦ ꯂꯩꯕꯅꯤꯅ ꯈꯔ ꯑꯩꯗꯣ ꯅꯨꯡꯉꯥꯏꯇꯦꯕꯀꯣ ꯅꯪꯇꯪ ꯂꯩꯔ ꯑꯣꯏꯔꯗꯤ ꯍꯣꯏ ꯍꯞꯇꯥ ꯑꯃꯒ ꯍꯥꯏꯔꯅꯨ ꯊꯥ ꯑꯃꯐꯥꯎꯕ ꯂꯩꯕꯤꯒꯦꯅꯦ
ꯑꯗꯨꯅꯦ ꯔꯨꯝꯁꯨ ꯈꯔ ꯄꯤꯛꯄꯀꯣ ꯔꯨꯝ ꯑꯩꯈꯣꯏ ꯍꯣꯡꯕꯨꯗꯤ ꯍꯣꯡꯉꯅꯤ ꯑꯁꯤꯒꯤ ꯊꯥ ꯅꯠꯇ꯭ꯔꯁꯨ ꯀꯣ ꯍꯥꯏꯕꯗꯤ ꯏꯆꯦꯅ ꯀꯤꯠꯆꯟ ꯇꯣꯉꯜꯂꯒ ꯑꯗꯨꯒ ꯐꯃꯨꯡ ꯇꯣꯉꯥꯟꯅꯀꯣ ꯊꯝꯅꯤꯡꯉꯥꯏ ꯈꯔ ꯑꯆꯧꯕ ꯇꯥꯡꯉꯁꯨ ꯈꯔ ꯑꯆꯧꯕꯗ ꯂꯩꯁꯦ ꯍꯥꯏꯌꯦꯕꯅꯦ ꯍꯥꯏꯕꯅꯦꯕ ꯍꯥꯏꯕꯗꯤ ꯆꯥꯛ ꯊꯣꯡꯕ ꯈꯣꯠꯄ ꯑꯣꯏꯔꯦ ꯃꯅꯝ ꯈꯔ ꯊꯣꯛꯑꯦꯅ
ꯍꯣꯏ ꯑꯗꯨ ꯍꯣꯏ ꯐꯤꯔꯣꯟꯒꯗ ꯆꯥꯛ ꯌꯦꯟꯖꯥꯡ ꯊꯣꯡꯕ ꯃꯅꯝꯗꯣ ꯄꯛꯑꯃꯅꯦꯕ ꯑꯗꯨꯃꯥꯏꯅ ꯇꯧꯕꯗꯣ
ꯍꯣꯏ ꯑꯗꯨꯒꯤ ꯊꯤꯒꯦ ꯍꯥꯏꯅ ꯈꯟꯕꯅꯦ ꯃꯥ ꯃꯥꯗꯤ ꯑꯗꯨꯒꯨꯝꯕ ꯌꯨꯝ ꯕꯔꯥꯗꯤ ꯑꯍꯥꯡꯕ ꯌꯥꯝꯅꯗꯤ ꯎꯑꯦꯕꯀꯣ
ꯎꯝ
ꯑꯗꯨꯕꯨ ꯍꯥꯏꯗꯤ ꯃꯄꯨꯗꯣ ꯑꯩꯈꯣꯏꯅ ꯀꯃꯥꯏꯅ ꯇꯧꯒꯦꯔ ꯑꯩꯈꯣꯏ ꯀꯦꯔꯥ ꯌꯨꯝꯁꯨ ꯌꯦꯡꯕ ꯆꯠꯇꯦ ꯑꯗꯨꯒꯤꯅꯤ ꯎꯝ ꯑꯗꯨꯅꯦ
ꯑꯍꯡꯕ ꯑꯁꯦꯝꯕ ꯃꯌꯥꯝ ꯂꯩ ꯑꯗꯣ ꯂꯩꯕ ꯅꯨꯡꯉꯥꯏꯕ ꯅꯨꯡꯉꯥꯏꯇꯕ ꯂꯩ ꯑꯃꯨꯛ ꯂꯩꯕꯀꯣ ꯃꯄꯨ ꯅꯨꯡꯉꯥꯏꯕ ꯅꯨꯡꯉꯥꯏ ꯇꯕꯁꯨ ꯑꯃꯨꯛ ꯂꯩ ꯑ ꯑꯁꯤ ꯇꯝꯄꯥꯛꯇꯗꯤ ꯊꯤꯕ ꯋꯥꯏꯅ
ꯍꯣꯏ ꯑꯗꯨꯗꯤ ꯌꯥꯝ ꯊꯤꯕ ꯋꯥꯗ꯭ꯔꯥ
ꯑꯁꯤꯗꯤ ꯑꯗꯨꯃꯥꯏꯅ ꯇꯧꯗꯦ ꯕꯥ ꯃꯣꯏ ꯀꯩꯅꯣꯝ ꯂꯩꯕꯗꯣ ꯃꯣꯏꯗꯣ ꯑ ꯍꯦꯟꯅꯁꯨ ꯂꯩꯀꯣ ꯃꯣꯏ ꯊꯕꯛ ꯊꯕꯛ ꯂꯩꯇꯕꯤꯗꯀꯣ ꯑ ꯀꯥ ꯀꯥ ꯂꯩꯅꯤꯡꯕ ꯚꯔꯥꯒꯨꯝꯕ ꯂꯩꯅꯤꯡꯕ ꯑꯣꯏꯔꯗꯤ ꯃꯣꯏꯗꯣ ꯑꯣ ꯀꯩꯅꯣꯝ ꯑꯃ ꯃꯣꯏꯅꯤꯉꯣꯟꯗ ꯍꯥꯏꯔꯗꯤ ꯃꯣꯏꯁꯨ ꯈꯔ ꯄꯩꯁꯥ ꯄꯤꯔꯒ ꯑꯩꯈꯣꯏ ꯂꯩꯔꯅꯤ ꯍꯥꯏꯅꯤ ꯃꯣꯏꯁꯨ ꯈꯔ ꯄꯩꯁꯥ ꯄꯤꯕꯀꯣ ꯃꯣꯏꯅ ꯑꯗꯨꯗ ꯑꯗꯨ ꯄꯩꯁꯥꯗꯣ ꯃꯣꯏꯅ ꯊꯕꯛꯀꯤ ꯑꯗꯨ ꯄꯩꯁꯥꯗꯣ ꯃꯣꯏꯒꯤ ꯇꯣꯂꯣꯞ ꯑꯣꯏꯅ ꯐꯪꯕ ꯍꯥꯏꯕ ꯇꯥꯔꯦꯀꯣ ꯑꯗꯨꯒꯨꯝꯕ ꯃꯌꯥꯝ ꯂꯩꯕꯀꯣ ꯀꯥ ꯁꯨ ꯃꯣꯏ ꯃꯌꯥꯝ ꯂꯩꯔꯅꯤꯕ ꯑꯩꯈꯣꯏꯅ ꯄꯥꯝꯕ ꯄꯥꯝꯕꯗꯣ ꯌꯦꯡꯕ ꯌꯥꯕꯅꯤꯕ ꯀꯣ ꯑꯩ ꯑꯩ ꯁꯤ ꯂꯩꯔꯤꯁꯨ ꯑꯗꯨꯒꯨꯝꯕꯗꯣ ꯌꯦꯡꯉꯒ ꯂꯧꯕꯅꯦꯕꯀꯣ ꯑꯁꯤꯗꯤ ꯃꯌꯥꯝ ꯈꯤꯇꯪꯕꯨ ꯈꯅꯦꯗ ꯂꯤꯁꯤꯡ ꯑꯅꯤ ꯂꯧꯕꯀꯣ ꯁꯤ ꯀꯣꯏ ꯇꯧꯕꯗꯣ ꯁꯥꯇ꯭ꯔꯥꯅꯤ ꯌꯥꯝ ꯂꯧꯕꯤꯔꯅꯨ ꯍꯥꯏꯕ ꯑꯗꯨꯒꯤ ꯆꯠꯄꯒ ꯊꯤꯕꯗꯤꯀꯣ ꯃꯌꯥꯝ ꯂꯩꯌꯦ ꯑꯗꯨꯕꯨ ꯀꯩ ꯍꯥꯏꯗꯨꯏꯅꯤ ꯂꯩꯁꯥꯕꯤ ꯈꯇꯪ ꯆꯠꯄꯁꯨ ꯅꯨꯡꯉꯥꯏꯇꯕꯀꯣ ꯃꯔꯛ ꯃꯔꯛꯇ ꯄꯥꯈꯪ ꯂꯩꯔꯗꯤ ꯑꯃꯨꯛ ꯐꯥꯕ ꯑꯗꯨꯝ ꯑꯩꯈꯣꯏꯗꯤ ꯑꯁꯤꯗꯤ ꯑꯅꯧꯕꯁꯨ ꯑꯣꯏꯔꯦ ꯑꯗꯨꯒꯤ ꯂꯝꯕꯤꯁꯨ ꯈꯪꯗꯦ ꯑꯗꯨꯒꯤ ꯆꯠꯄꯗꯣ ꯅꯨꯡꯉꯥꯏꯇꯕꯀꯣ ꯑꯗꯨ ꯂꯩꯁꯥꯕꯤꯗꯥꯡ ꯆꯠꯂꯗꯤ ꯃꯣꯏꯗꯣ ꯎꯁꯤꯠꯇꯦꯃꯦ
ꯑꯣ ꯈꯪ ꯍꯣꯏ ꯃꯄꯥꯥꯟꯂꯣꯝ ꯑꯗꯨꯕꯨ ꯑꯗꯨꯝ ꯑꯩꯈꯣꯏꯅ ꯂꯩꯔ ꯂꯩꯩꯔꯦꯒ ꯇꯧꯔꯗꯤꯀꯣ ꯍꯩꯗꯤ ꯍꯩꯅꯔꯛꯀꯅꯤꯗ ꯑꯩꯈꯣꯏꯅ ꯂꯣꯟꯒꯨꯝꯕ ꯈꯔ ꯍꯩꯇꯕꯩꯅꯦ ꯎꯝ
ꯈꯪꯅ ꯁꯛꯃꯥꯏꯗꯣ ꯈꯔ ꯈꯔ ꯈꯪꯅꯈ꯭ꯔꯕꯅꯤꯅ ꯑꯃꯨꯛ ꯑꯗꯨꯝ ꯐꯕ ꯑꯅꯧꯕ ꯂꯝꯗ ꯆꯠꯂꯗꯤ ꯑꯣ ꯑꯁꯤꯁꯦ ꯃꯤ ꯑꯅꯧꯕꯅꯦ ꯍꯥꯏꯕꯒꯤ ꯎꯁꯤꯠ ꯊꯧꯑꯣꯏꯗꯕꯗꯣ ꯇꯧꯋꯦꯕꯀꯣ ꯑꯗꯨꯃꯥꯏꯅ ꯇꯧ ꯇꯧꯕꯒꯤ ꯅꯨꯡꯉꯥꯏꯇꯦꯕ ꯋꯥꯔꯤ ꯇꯧꯕꯁꯨ ꯅꯨꯡꯉꯥꯏꯇꯦꯕꯀꯣ ꯃꯔꯝ ꯃꯥ ꯃꯤꯗꯤ ꯈꯔ ꯃꯤ ꯐꯕꯗꯤ ꯃꯌꯥꯝꯕꯨꯗꯤ ꯊꯦꯡꯅꯩ ꯑꯗꯨ ꯑꯣꯏꯔꯖꯨ ꯂꯝꯕꯤꯗ ꯉꯧꯁꯤꯟꯅꯕ ꯑꯗꯨꯒꯨꯝꯕ ꯍꯤꯗꯥꯛ ꯆꯥꯕꯒꯨꯝꯕ ꯃꯌꯥꯝ ꯃꯥꯟꯕꯗꯣ ꯑꯗꯨꯕꯨꯑꯣꯏꯖꯨ ꯀꯩ ꯀꯩꯅꯣ ꯀꯧ ꯋꯥꯥꯛꯀꯅꯤꯕ ꯑꯩꯈꯣꯏ ꯑꯩꯈꯣꯏ ꯑꯩꯈꯣꯏꯔꯣꯝꯗꯒꯤ ꯑꯩꯈꯣꯏꯔꯣꯝꯗ ꯀꯧꯕꯒꯩ ꯃꯤꯡ ꯂꯩꯗꯥꯏꯅꯦ ꯈꯪꯕ꯭ꯔꯥ
ꯍꯣꯏ ꯍꯣꯏ ꯈꯪꯉꯦ ꯈꯪꯉꯦ
ꯑꯗꯨꯃꯥꯏꯅ ꯀꯧꯔꯛꯄꯅꯤꯕ ꯑꯗꯨꯒꯤ ꯈꯠꯂꯒ ꯀꯩ ꯀꯩꯅꯣ ꯃꯣꯏ ꯌꯥꯝ ꯇꯧꯕꯅꯤꯗ
ꯄꯤ ꯑꯩ ꯑꯁꯤ ꯑꯩꯅ ꯂꯩꯕ ꯂꯩꯀꯥꯏꯗꯤꯀꯣ ꯑꯩꯅ ꯏꯆꯦꯗ ꯍꯪꯉꯦꯕ ꯑꯁ ꯑꯁꯤ ꯂꯩ ꯀꯥꯏꯗꯤ ꯃꯤ ꯂꯣꯏꯅ ꯐꯩꯑ ꯈꯣꯠꯂꯦ ꯑꯗꯨꯝ ꯍꯥꯏꯌꯦ ꯑꯗꯨ ꯑꯗꯨꯕꯨ ꯑꯗꯨ ꯍꯥꯏꯕꯒꯤ ꯃꯇꯨꯡ ꯏꯟꯅ ꯑꯩꯈꯣꯏꯒꯤ ꯃꯄꯨꯗꯣ
ꯎꯝ
ꯑꯩꯈꯣꯏ ꯃꯄꯨꯁꯨ ꯃꯌꯥꯝꯅ ꯏꯪ ꯇꯞꯄꯦꯕ ꯃꯤ ꯌꯥꯝ ꯐꯕ ꯍꯥꯏꯗꯤ ꯏꯪ ꯇꯞꯄꯒ ꯑꯗꯨꯝ ꯌꯥꯝ ꯐꯕ ꯃꯤꯗꯣ ꯈꯪꯉꯦꯀꯣ ꯑꯩꯈꯣꯏꯕꯨ ꯑꯗꯨꯃꯥꯏꯅ ꯇꯧꯋꯣ ꯈꯣꯠꯂꯣꯒꯨꯝꯕ ꯍꯥꯏꯕ ꯑꯩꯅ ꯗꯁꯕꯤꯟ ꯃꯣꯏꯅ ꯈꯣꯡꯂꯛꯄꯗꯣ ꯍꯦꯛ ꯍꯦꯛ ꯈꯪꯗꯦꯕ ꯑꯩꯗꯤꯀꯣ ꯑꯗꯨ ꯃꯥꯅ ꯑꯩꯉꯣꯟꯗ ꯊꯣꯡꯗꯣ ꯊꯤꯡꯕꯅꯦꯕ ꯊꯤꯜꯂꯒ ꯏꯆꯥꯅꯨꯄꯤ ꯃꯣꯏ ꯂꯣꯟꯗꯤ ꯏꯆꯥꯅꯨꯄꯤ ꯀꯩꯅꯣ ꯂꯥꯛꯑꯦ ꯍꯥꯏꯅ ꯀꯧꯔꯛ ꯄꯅꯦꯕ ꯃꯄꯨꯗꯣ ꯃꯁꯛꯇꯨꯁꯨ ꯌꯥꯝ ꯏꯪꯕꯅꯦ